ꯎ ꯇꯥ
ꯑꯧ ꯇꯥꯢꯌꯦ ꯇꯥꯔꯦ ꯀꯩꯗꯧꯔꯝꯃꯤꯅꯣ ꯍꯧꯖꯤꯛꯄꯣ
ꯑꯣ ꯑꯩꯁꯦ ꯑꯗꯨꯝ ꯇꯤꯚꯤ ꯌꯦꯡꯉꯝꯕꯅꯦ ꯉꯍꯥꯛ ꯄꯥꯎ ꯄꯥꯕ ꯃꯇꯝ ꯑꯣꯏꯕꯀꯣ ꯑꯗꯨꯒꯤ ꯄꯥꯎ ꯇꯥꯔꯝꯕꯅꯤ ꯍꯥꯏꯔꯞ ꯂꯣꯏꯈꯤꯗꯕꯨꯗꯤ ꯉꯥꯏꯔꯤ ꯍꯧꯖꯤꯛ ꯄꯨꯗꯤꯀꯣ ꯑꯗꯣ ꯁꯨꯝ ꯁꯤꯃꯥ ꯑꯃ ꯑꯣꯏꯅ ꯌꯦꯡꯉꯝꯕꯅꯦ ꯅꯪꯗꯤ ꯀꯩꯗꯧꯔꯤꯒꯦ ꯍꯧꯖꯤꯛꯄꯨ ꯀꯥꯏꯗ ꯂꯩꯒꯦ ꯂꯩꯕꯗꯤ
ꯑꯣ ꯆꯥ ꯇꯣꯛꯑꯒꯀꯣ ꯁꯨꯝ ꯋꯥꯛꯀꯤꯡ ꯆꯠꯂꯝꯕꯅꯦ ꯋꯥꯛꯀꯤꯡ ꯆꯠꯄꯗꯣ ꯋꯥꯏꯌꯦꯅ ꯃꯥꯡꯒꯣꯟꯗ ꯑꯗꯨꯝ ꯐꯝꯃꯒ ꯑꯇꯤꯌꯥꯁꯤ ꯌꯦꯡꯉꯝꯕꯅꯦ ꯑꯇꯤꯌꯥꯁꯦ ꯊꯥ ꯊꯣꯛꯇꯦꯅꯦ ꯉꯁꯤꯗꯤ ꯑ ꯗꯨꯝ ꯉꯁꯥꯏꯖꯨ ꯅꯣꯡ ꯃꯪ ꯃꯪꯉꯝꯕꯅꯦ ꯑꯗꯨ ꯉꯁꯥꯢ ꯑꯗꯨꯃꯥꯏꯅ ꯃꯪꯗ꯭ꯔꯦ ꯈꯔ ꯈꯔꯇꯤ ꯍꯥꯏꯗꯣꯛꯈ꯭ꯔꯦꯕꯀꯣ ꯑꯗꯨꯒ ꯑꯇꯤꯌꯥꯁꯦ ꯏꯁꯦꯡ ꯁꯦꯡꯕꯗꯤ ꯑꯣꯏꯗꯦ ꯁꯨꯝ ꯌꯦꯡꯉꯝꯃꯤꯖꯥꯠꯅꯦ ꯅꯪꯗꯤ ꯀꯩꯗꯧꯔꯝꯃꯤꯅꯣ
ꯑꯣ ꯑꯗꯨ ꯍꯥꯏꯔꯒꯅꯦ ꯑꯩꯗꯨ ꯑꯗꯨꯝ ꯐꯝꯃꯤꯌꯦ ꯀꯩꯁꯨ ꯊꯣꯏꯗꯣꯛꯄ ꯇꯧꯗꯦꯕꯀꯣ ꯑꯗꯨ ꯍꯥꯏꯔꯒ ꯉꯁꯥꯏ ꯑꯃ ꯑꯉꯥꯡ ꯑꯃꯅ ꯁꯨꯃꯥꯏꯟ ꯍꯥꯏꯔꯛꯄ ꯍꯥꯏꯇꯥꯔꯦ ꯑꯁ ꯅꯣꯡꯁꯦ ꯉꯁꯤꯗꯤ ꯈꯤꯇꯪ ꯀꯟꯅ ꯇꯥꯏꯌꯦꯕꯀꯣ ꯅꯣꯡꯁꯦ ꯑꯗꯨꯗ ꯅꯣꯡ ꯇꯥꯕꯖꯤꯗ ꯃꯥ ꯍꯥꯏꯁꯦ ꯑ ꯑꯁ ꯉꯁꯤꯒꯤ ꯅꯣꯡꯁꯦ ꯑꯗ ꯇꯥꯔꯝꯕꯒ ꯑꯃꯨꯛ ꯍꯥꯏꯕꯗꯤ ꯅꯨꯡꯁꯥꯥꯁꯦ ꯌꯛ ꯁꯥꯗꯣꯛꯂꯛꯄ ꯍꯥꯏꯇꯥꯥꯔꯦ ꯑꯗ ꯑꯩꯅ ꯀꯩꯅꯣꯅꯦ ꯅꯣꯡꯁꯤ ꯌꯥꯝ ꯀꯟꯅ ꯇꯥꯗꯧ ꯃꯥꯜꯂꯝꯃꯒ ꯅꯨꯡꯁꯥ ꯁꯥꯗꯣꯂꯛꯑꯦꯅ ꯍꯥꯏꯕꯁꯤꯗ ꯃꯥꯅ ꯍꯥꯏꯔꯛꯄ ꯑ ꯈꯪꯗꯦꯅꯦ ꯉꯁꯤꯗꯤ ꯀꯛꯆꯦꯡꯖꯦ ꯃꯊꯛꯂꯣꯝꯗ ꯌꯥꯝ ꯀꯥꯏ ꯏꯁꯤꯡ ꯆꯥꯎꯗꯣꯔꯤꯕ꯭ꯔꯥ ꯀꯩꯅꯣ ꯍꯣꯏ ꯅꯣꯡꯕꯨꯗꯤ ꯑ ꯍꯧꯖꯤꯛ ꯐꯖꯅ ꯇꯥꯗ꯭ꯔꯤꯁꯦ ꯁꯨꯡꯖꯤꯜꯂꯒ ꯊꯝꯕꯩ ꯑꯣꯏꯗꯣꯏꯅꯦ ꯍꯥꯏꯗꯤ ꯃꯥꯗꯣ ꯃꯄꯨꯡ ꯃꯔꯩ ꯐꯥꯗ꯭ꯔꯤ ꯍꯥꯏꯕꯩ ꯃꯑꯣꯡꯗ ꯁꯨꯡꯖꯤꯜꯂꯒ ꯊꯝꯕꯩ ꯑꯣꯏꯗꯣꯏꯅꯦ ꯍꯦꯛ ꯇꯥꯒꯤꯕꯒ ꯑꯗꯩꯗꯤ ꯍꯞꯇꯥꯃꯨꯛꯁꯦ ꯂꯦꯞꯇꯅ ꯇꯥꯔꯗꯤ ꯏꯁꯤꯡ ꯢꯖꯥꯎꯕꯁꯦ ꯌꯥꯕꯅꯤ ꯏꯁꯤꯡ ꯏꯖꯥꯎꯕ ꯊꯣꯛꯄ ꯌꯥꯕꯒꯤ ꯆꯥꯟꯁ ꯂꯩ ꯈꯣꯠꯂꯦꯅ ꯁꯨꯝ ꯍꯥꯏꯕ ꯑꯗꯨꯗ ꯃꯥꯅ ꯑ ꯀꯛꯆꯦꯡꯁꯦ ꯃꯊꯛꯇ ꯀꯥꯈꯠꯂꯛꯏ ꯏꯁꯤꯡꯖꯦ ꯀꯩꯅꯣ ꯇꯧꯗꯣꯏꯔꯥ ꯈꯪꯗꯦꯅ ꯍꯥꯏꯕ ꯑ ꯅꯪ ꯑꯗꯨꯒꯨꯝꯕꯒꯤ ꯄꯥꯎꯔꯧꯗꯣ ꯁꯨꯝ ꯇꯥꯕ꯭ꯔꯣ ꯅꯠꯇ꯭ꯔꯒ ꯍꯥꯟꯅꯗꯒꯤ ꯈꯪꯕ꯭ꯔꯣ ꯑꯩꯉꯣꯟꯗꯗꯤ ꯑꯅꯧ ꯕ ꯑꯣꯏꯅ ꯑꯣꯏꯔꯦꯕꯀꯣ ꯍꯥꯏꯕꯗꯤ ꯀꯛꯆꯦꯡꯅ ꯃꯊꯛꯇ ꯀꯥꯈꯠꯂꯛꯑꯗꯤ ꯀꯣꯟꯅꯕꯨꯗꯤ ꯕꯥꯞꯅ ꯁꯥꯖꯤꯜꯂꯛꯑꯕꯨꯗꯤ ꯂꯧꯁꯤꯜꯂꯛꯄ ꯍꯥꯏꯕꯗꯤ ꯑꯋꯥꯡꯕꯗ ꯀꯥꯈꯠꯂꯛꯏꯅꯦꯕꯀꯣ ꯃꯈꯥꯗ ꯂꯩꯔꯗꯤ ꯏꯁꯤꯡ ꯀꯩꯀꯥ ꯆꯣꯠꯂꯗꯤ ꯍꯥꯏꯕꯒꯤ ꯑꯗꯨ ꯑꯣꯏꯔꯒꯁꯨ ꯍꯥꯟꯅꯗꯒꯤꯗꯤ ꯇꯥꯕ ꯗꯥꯏꯂꯣꯛ ꯑꯣꯏꯗꯕ ꯍꯥꯏ ꯇꯥꯔꯦ ꯑꯗꯨ ꯅꯪꯗꯤ ꯍꯥꯟꯅꯗꯒꯤ ꯈꯪꯕ꯭ꯔꯣ ꯀꯃꯥꯏꯟ ꯇꯧꯒꯦ ꯁꯤ ꯃꯇꯥꯡꯁꯤꯕꯣ
ꯑꯧ ꯈꯪꯉꯦ ꯑꯗꯨꯝꯕ ꯗꯨꯝ ꯇꯥꯏꯌꯦꯕꯀꯣ ꯑꯗꯒꯤ ꯑꯈꯣꯏꯒꯤ ꯑꯃ ꯄꯨꯛꯁꯤ ꯍꯥꯏꯗ ꯂꯩꯗꯅ ꯄꯨꯛꯁꯤꯁꯤꯅ ꯅꯨꯃꯤꯗꯥꯡ ꯋꯥꯏꯔꯝꯗ ꯌꯥꯝ ꯄꯥꯏ ꯄꯥꯏꯊꯣꯛꯂꯛꯑꯕ ꯅꯣꯡꯁꯦ ꯂꯩ ꯅꯣꯡꯁꯦ ꯇꯥꯗꯣꯔꯦ ꯍꯥꯏꯕ ꯈꯪꯗꯣꯏꯅꯦꯕꯀꯣ ꯑꯗꯒꯤ ꯍꯣꯏ ꯀꯛꯆꯦꯡ ꯍꯣꯏ ꯁꯤ ꯁꯥ ꯉꯥ ꯖꯤꯕ ꯄꯥꯝꯕꯁꯤ ꯃꯣꯏ ꯂꯣꯏꯅ ꯍꯥꯟꯅ ꯂꯣꯏꯅ ꯈꯪꯗꯣꯏꯅꯤ ꯃꯣꯏꯅ ꯑꯃꯨꯛ ꯑꯈꯣꯏꯒꯤ ꯃꯤꯑꯣꯏꯕꯗꯒꯤ ꯍꯥꯏꯇꯥꯔꯦ ꯍꯥꯏꯗꯤ ꯃꯣꯏꯅ ꯑꯩꯅ ꯈꯪꯕ ꯉꯝꯕꯒꯤ ꯄꯥꯡꯒꯜ ꯈꯔ ꯑꯗꯨꯝ ꯂꯩꯕꯖꯥꯠꯅꯦꯕꯀꯣ ꯄꯨꯁꯤꯒꯨꯝꯕ ꯄꯥꯏꯔꯛꯄꯁꯦ ꯑꯗꯩ ꯁꯦꯡꯄꯥꯡꯒꯨꯝꯕ ꯑꯇꯤꯌꯥꯗ ꯌꯥꯝ ꯄꯥꯏꯈꯠꯂꯛꯑꯕ ꯅꯣꯡꯁꯦ ꯇꯥꯗꯣꯔꯦ ꯑꯗꯨꯃꯥꯏꯅ ꯑꯗꯨꯝ ꯇꯥ ꯍꯥꯏꯅꯕꯁꯨ ꯌꯥꯎꯋꯦ ꯑꯗꯨꯝ ꯀꯛꯆꯤꯡꯒꯨꯝꯕ ꯁꯨꯝ ꯍꯥꯏꯌꯦꯕꯀꯣ ꯀꯛꯆꯤꯡꯒꯨꯝꯕꯅ ꯈꯔ ꯆꯠꯄ ꯍꯥꯏꯗꯤ ꯃꯣꯏꯗꯤ ꯃꯍꯨꯝ ꯃꯍꯨꯝꯗ ꯂꯩꯗꯣꯏꯅꯤꯅ ꯃꯍꯨꯝꯁꯦ ꯊꯨꯒꯥꯏꯔꯒ ꯑꯗꯨꯝ ꯑꯄꯣꯞꯄ ꯃꯐꯝꯗ ꯌꯥꯝ ꯆꯠꯄ ꯊꯦꯡꯅꯔꯕ ꯍꯥꯏꯗꯤ ꯂꯩꯕꯥꯛꯇꯅꯤ ꯈꯪꯗꯦ ꯑꯗꯒꯤ ꯐꯛꯂꯥꯡꯗꯅꯤ ꯈꯪꯗꯦ ꯑꯗꯨꯃꯥꯏꯅ ꯈꯤꯇꯪ ꯀꯥꯞꯄ ꯑꯣꯏꯇꯥꯔꯦ ꯑꯗꯨꯝ ꯍꯥꯏꯅꯩ ꯅꯣꯡꯁꯦ ꯇꯥꯗꯧ ꯃꯥꯜꯂꯦ ꯈꯣꯠꯂꯦ ꯑꯗꯨꯝ ꯍꯥꯟꯅꯗꯒꯤ ꯇꯥꯏꯗ ꯑꯗꯨꯕꯨꯗꯤ
ꯑꯣ ꯑꯩꯁꯨ ꯇꯥꯔꯦꯕꯀꯣ ꯄꯣꯛꯁꯤ ꯒꯨꯝꯕꯗꯤ ꯑꯗꯨꯝ ꯇꯥꯏꯌꯦꯕꯀꯣ ꯑꯗꯨꯒ ꯀꯛꯆꯦꯡꯒꯤꯁꯤꯃ ꯇꯥꯗꯕ ꯍꯥꯏ ꯇꯥꯔꯦ ꯑꯗꯨꯒꯤ ꯅꯧꯅ ꯊꯣꯛꯑꯕ ꯏꯁꯥꯗ ꯄꯣꯛꯁꯤꯒꯨꯝꯕ ꯄꯥꯏꯕꯩꯗꯨꯕꯨꯗꯤ ꯑꯩꯁꯨ ꯑꯗꯨꯝ ꯇꯥꯏꯌꯦꯕꯀꯣ ꯑ ꯑꯗꯨꯝ ꯈꯪꯉꯦ ꯍꯥꯏꯇꯥꯔꯦ ꯑꯗꯨꯃꯗꯤꯀꯣ ꯑꯗꯨꯒ ꯍꯣꯏ ꯁꯥ ꯉꯥꯅ ꯈꯤꯇꯪ ꯍꯦꯟꯅ ꯃꯣꯏꯗ ꯑꯈꯣꯏꯗꯒꯤ ꯁꯦꯟꯁ ꯑꯃ ꯍꯦꯜꯂꯦ ꯑꯗꯨꯅꯦ ꯑꯗꯨꯝ ꯍꯥꯏꯕꯗꯤ ꯖꯨꯋꯥꯔ ꯍꯥꯒꯦꯗꯕꯨ ꯇꯧꯕ ꯑꯣꯏꯔꯣ ꯑꯗꯒꯤ ꯀꯩꯅꯣꯝꯗꯕꯨ ꯇꯧꯒꯦ ꯑꯣꯏꯔꯣ ꯍꯥꯏꯕꯗꯤ ꯅꯦꯆꯔꯦꯜꯒꯤ ꯑꯣꯏꯕ ꯀꯩꯅꯣ ꯃꯌꯥꯝꯁꯦ ꯇꯧꯒꯦ ꯍꯥꯏꯔꯒꯗꯤ ꯃꯣꯏꯅ ꯍꯥꯟꯅ ꯐꯪꯕꯗꯧꯅ ꯇꯧꯋꯤꯗꯅꯀꯣ ꯑꯗꯨꯝ ꯎꯆꯦꯛꯀꯥꯁꯦ ꯍꯥꯟꯅ ꯈꯣꯡꯕꯤ ꯀꯣꯏꯄꯥꯏ ꯄꯥꯏꯕꯤ ꯑꯗꯨꯝ ꯇꯧꯅꯩꯗꯅꯀꯣ ꯑꯗꯣ ꯑꯗꯨꯒꯨꯝꯕꯗꯨꯗꯤ ꯈꯪꯉꯦ ꯑꯗꯨꯒ ꯍꯧꯖꯤꯛꯀꯤ ꯀꯛꯆꯦꯡꯒꯤ ꯃꯇꯥꯡꯗꯨꯃꯗꯤ ꯑꯩꯁꯦ ꯑ ꯅꯧꯅ ꯊꯣꯛꯈꯤꯕ ꯍꯥꯏ ꯇꯥꯔꯦ ꯑꯗꯨꯃꯥꯏꯅ ꯇꯧꯕ ꯑꯗꯨ ꯍꯥꯏꯔꯒ ꯅꯪꯅ ꯁꯨꯝ ꯈꯪꯉꯛꯄꯗ ꯅꯣꯏꯔꯣꯝꯗ ꯏꯁꯤꯡ ꯏꯆꯥꯎꯒꯁꯦ ꯀꯌꯥꯔꯛ ꯊꯦꯡꯅꯈ꯭ꯔꯒꯦ ꯅꯪꯒꯤ ꯑꯣꯏꯅ ꯍꯥꯏꯕꯗꯤ ꯈꯤꯇꯪ ꯁꯨꯃꯥꯡ ꯀꯩꯀꯥ ꯊꯨꯝꯕꯗꯨ ꯅꯠꯇꯕꯀꯣ ꯈꯤꯇꯪ ꯆꯥꯎꯕꯗꯣ ꯂꯩꯗꯅꯀꯣ ꯃꯌꯥꯝ ꯑꯄꯨꯝꯕꯒꯤ ꯑꯣꯏꯅ ꯑꯗꯨꯝ ꯆꯥꯎꯕꯗꯣ ꯈꯣꯡꯕꯥꯟ ꯅꯂꯥ ꯐꯠꯇꯕꯒꯤ ꯌꯨꯝ ꯑꯃꯅꯤ ꯆꯥꯎꯕ ꯅꯠꯇꯕꯤꯗ ꯑꯗꯨꯝ ꯈꯤꯇꯪ ꯆꯥꯎꯕꯗꯣ ꯑꯗꯨ ꯀꯃꯥꯏ ꯀꯌꯥꯝ ꯊꯦꯡꯅꯈ꯭ꯔꯒꯦ ꯀꯃꯥꯏ ꯊꯦꯡꯅꯍꯧꯕ꯭ꯔꯣ ꯀꯃꯥꯏꯅ ꯇꯧꯒꯦ
ꯑꯣ ꯀꯛꯆꯦꯡ ꯑ ꯀꯛꯆꯦꯡ ꯑꯌꯦ ꯏꯁꯤꯡ ꯏꯆꯥꯎꯕꯁꯦ ꯑꯩ ꯑꯩꯒꯤ ꯑꯣꯏꯅꯗꯤ ꯗꯥꯏꯔꯦꯛ ꯊꯦꯡꯅꯕ ꯍꯥꯏꯇꯥꯔꯒꯗꯤ ꯍꯣꯏ ꯑꯗꯨꯝ ꯑꯩꯅ ꯍꯟꯗꯛ ꯀꯩꯅꯣ ꯂꯩꯕ ꯀꯥꯟꯗ ꯀꯣ ꯍꯣꯁꯇꯦꯜ ꯂꯩꯕ ꯀꯥꯟꯗ ꯊꯦꯡꯅꯒꯤꯕꯗꯣ ꯑꯗꯨꯅ ꯑꯍꯥꯟꯕꯅꯤ ꯍꯥꯏꯕ ꯌꯥꯏꯌꯦꯕꯀꯣ ꯍꯥꯏꯕꯗꯤ ꯑꯩ ꯍꯦꯛꯇ ꯑꯈꯣꯏꯅ ꯊꯣꯛꯂꯛꯄꯁꯦ ꯑꯈꯣꯏ ꯂꯩꯕꯝꯗꯨꯗꯒꯤ ꯑꯈꯣꯏꯒꯤ ꯑꯥ ꯆꯪꯐꯝ ꯗꯨꯐꯥꯎ ꯊꯣꯛꯂꯛꯄꯁꯦ ꯍꯦꯛꯇ ꯈꯨ ꯊꯕꯥꯛꯁꯤ ꯌꯧꯔꯒ ꯊꯣꯛꯂꯛꯄꯅꯦ ꯑꯗꯨꯗ ꯇꯥꯎꯗꯔꯛꯏꯕ ꯃꯌꯥꯝ ꯑꯗꯒꯤ ꯂꯩꯔꯝꯃꯤꯕ ꯃꯌꯥꯝ ꯂꯤꯟ ꯀꯥꯡ ꯃꯌꯥꯝꯗꯨ ꯎꯕ ꯀꯥꯟꯗ ꯑꯗꯒꯤ ꯀꯩꯅꯣ ꯑꯩꯅ ꯂꯩꯕ ꯖꯒꯥꯗꯨꯁꯨ ꯑꯗꯨꯨꯝ ꯀꯩꯅꯣꯒꯨꯝꯕ ꯑꯣꯏꯕꯒꯤ ꯑꯅꯥ ꯂꯥꯏꯌꯦꯡ ꯁꯪ ꯃꯅꯥ ꯑꯣꯏꯕꯒꯤ ꯑꯃꯨꯠ ꯀꯥꯏ ꯃꯌꯥꯝꯗꯣ ꯏꯁꯥꯗ ꯑꯗꯨꯝ ꯈꯤꯔꯨꯝ ꯈꯤꯔꯨꯝ ꯇꯧꯔꯒ ꯑꯗꯨꯝ ꯇꯨꯒ ꯈ꯭ꯌꯥꯎ ꯈꯥꯎ ꯂꯥꯎꯔ ꯆꯣꯡꯕꯗꯨ ꯑꯗꯨꯃꯥꯏꯅ ꯇꯧꯔ ꯌꯥꯝ ꯋꯥꯅ ꯊꯣꯛꯂꯛꯈꯤ ꯍꯥꯏ ꯇꯥꯏ ꯑꯗꯒꯤ ꯃꯩꯒꯤ ꯀꯩꯒꯤ ꯄꯣꯁ ꯃꯌꯥꯝ ꯑꯝꯁꯨ ꯂꯩꯕ ꯃꯩ ꯆꯠꯇ꯭ꯔꯦ ꯍꯥꯏꯇꯥꯔꯒꯁꯨ ꯁꯣꯏꯗꯅ ꯑꯃꯨꯛ ꯊꯥꯖꯤꯜꯂꯛꯄ ꯈꯣꯠꯄ ꯌꯥꯎꯗꯣꯏꯅꯤꯅ ꯑꯗꯨꯗ ꯍꯦꯛꯇ ꯊꯥꯔꯛꯄ ꯑꯗꯨꯝ ꯊꯦꯡꯅꯕꯅꯤꯅ ꯍꯦꯛꯇ ꯆꯤꯡꯗꯅ ꯈꯣꯠꯇꯅ ꯇꯧꯗꯣꯏꯅꯦꯕ ꯑꯗꯣ ꯑꯗꯨ ꯌꯥꯝ ꯁꯥꯎꯅꯤꯡꯕ ꯑꯃ ꯂꯩꯌꯦ ꯍꯥꯏꯕꯗꯤ ꯃꯣꯏꯁꯤ ꯀꯟꯕ ꯂꯥꯛꯏꯅꯦ ꯀꯜꯂꯦ ꯈꯪꯕꯔ ꯑꯗꯨꯒꯅꯦ ꯑꯦ ꯁꯤꯗꯤ ꯅꯨꯄꯥ ꯉꯥꯛꯇꯅꯦ ꯀꯩꯁꯨ ꯇꯧꯔꯔꯣꯏ ꯍꯥꯏꯔꯦ ꯊꯜꯂꯝꯕ ꯋꯥꯅꯤꯗ ꯑꯗꯨꯒ ꯀꯩꯅꯣ ꯃꯌꯥꯝꯁꯨ ꯂꯣꯏ ꯄꯨꯈꯤꯕ꯭ꯋꯥꯅꯤꯗ ꯑꯩ ꯌꯥꯝꯅ ꯅꯨꯡꯁꯤꯗꯕ ꯍꯥꯏ ꯇꯥꯔꯦ ꯃꯣꯏ ꯃꯌꯥꯝꯗꯣ ꯑꯗꯨꯗꯤ‌ ꯅꯨꯄꯤ ꯃꯌꯥꯝꯗꯣ ꯂꯣꯏ ꯄꯨꯈꯤꯕ ꯍꯥꯏꯇꯥꯔꯦ ꯑꯗꯨꯃꯥꯏꯅ ꯇꯧꯔꯒ ꯑꯃꯨꯛꯇꯪ ꯊꯦꯡꯅꯈꯤ ꯑꯗꯒꯤꯗꯤ ꯑꯩꯅ ꯀ꯭ꯂꯥꯁ ꯅꯥꯏꯟ ꯇꯦꯟ ꯁ꯭ꯋꯥꯏ ꯀꯥꯔꯛꯄ ꯃꯇꯝꯗꯀꯣ ꯑꯗꯨꯝ ꯑꯩꯗꯤ ꯀꯩꯅꯣ ꯂꯩꯌꯦꯕ ꯑꯩꯗꯤ ꯑꯩꯒꯤ ꯑꯈꯣꯏꯒꯤ ꯆꯤꯡ ꯃꯇꯨꯝ ꯑꯃꯗ ꯂꯩꯕ ꯀꯩꯅꯣꯝꯅ ꯇꯝꯃꯛꯑꯦꯕꯀꯣ ꯑꯗꯨ ꯀꯥꯟꯗ ꯑꯗꯩ ꯎꯗꯤ ꯎꯗꯣꯏꯅꯦꯕ ꯍꯦꯛꯇ ꯑꯀꯣꯏꯕꯁꯦ ꯏꯁꯤꯡꯅ ꯄꯨꯡꯅꯪ ꯅꯪꯕ ꯑꯗꯩ ꯌꯨꯝꯂꯣꯝꯗꯁꯨ ꯍꯦꯛꯇ ꯊꯦꯡꯗꯅ ꯌꯥꯝ ꯀꯨꯏꯔꯕꯩ ꯋꯥꯔꯤꯅꯦ ꯍꯥꯏꯗꯤ ꯇꯨ ꯊꯥꯎꯖꯟ ꯑꯩꯠ ꯑꯗꯨꯏꯗꯤ ꯀꯌꯥꯃꯨꯛ ꯑꯣꯏꯔꯝꯒꯅꯤ ꯍꯥꯏꯕꯗ ꯂꯤꯁꯤꯡ ꯑꯅꯤꯒ ꯀꯌꯥꯃꯨꯛ ꯑꯣꯏꯔꯝꯒꯅꯤ ꯇꯔꯥꯏꯝꯄꯥꯟ ꯇꯔꯥꯏꯝꯄꯥꯟꯗꯤ ꯑꯣꯏꯔꯝꯃꯣꯏꯗ ꯍꯣꯏ ꯂꯤꯁꯤꯡ ꯑꯅꯤ ꯇꯔꯥꯅꯤꯊꯣꯏ ꯇꯔꯥꯍꯨꯝꯗꯣꯏ ꯁ꯭ꯋꯥꯏ ꯑꯣꯏ ꯗꯨ ꯃꯥꯜꯂꯦꯕꯀꯣ ꯑꯩꯅ ꯀ꯭ꯂꯥꯁ ꯑꯦꯠꯀꯨꯝꯕ ꯅꯥꯏꯟꯒꯨꯝꯕ ꯀꯥꯏꯔꯛꯄ ꯇꯥꯟꯖꯥꯗ ꯑꯣꯏ ꯑꯗꯨꯣꯏꯅꯦꯕ ꯑꯈꯣꯏ ꯏꯃꯨꯡꯁꯤꯗ ꯆꯥꯎꯔꯒ ꯍꯥꯏꯗꯤ ꯑꯈꯣꯏ ꯀꯛꯆꯤꯡ ꯍꯥꯏꯗꯤ ꯑꯈꯣꯏ ꯂꯝꯗꯝꯁꯦ ꯄꯨꯂꯞ ꯑꯣꯏꯅ ꯆꯥꯎꯔꯒ ꯑꯈꯣꯏꯒꯤ ꯑꯗꯨꯃꯥꯏꯅ ꯊꯨꯝꯃꯒ ꯌꯨꯝꯒꯥꯁꯦ ꯑꯗꯨꯃꯥꯏꯅ ꯇꯧꯕꯗꯒꯤ ꯌꯥꯝ ꯀꯨꯏꯅ ꯑꯈꯣꯏ ꯕꯦꯝ ꯃꯣꯏꯗꯤ ꯅꯨꯡꯉꯥꯏꯗꯅ ꯉꯥꯒ ꯐꯥꯗꯅ ꯈꯣꯠꯇꯅ ꯇꯧꯋꯦꯌꯦ ꯑꯗꯩ ꯑꯩ ꯏꯃꯨꯡꯒꯤ ꯄꯣꯠ ꯆꯩꯩ ꯃꯌꯥꯝꯁꯦ ꯑꯩꯒꯤꯕꯨꯗꯤ ꯃꯊꯛꯇ ꯑꯣꯏꯔꯤꯕ ꯗꯂꯥꯟꯗꯣ ꯂꯣꯏꯅ ꯊꯥꯡꯒꯠꯇꯅ ꯑꯗꯒꯤ ꯃꯤ ꯃꯌꯥꯝꯁꯦ ꯍꯥꯏꯗꯤ ꯆꯥꯛ ꯆꯥꯕꯁꯨ ꯑꯈꯣꯏ ꯆꯥꯕ ꯌꯥ ꯇꯕꯗꯒꯤ ꯑꯩꯈꯣꯏ ꯃꯃꯥꯡꯒꯤ ꯍꯟꯇꯛ ꯂꯨꯍꯣꯡꯈꯤꯕ ꯏꯃꯨꯡꯗꯣ ꯃꯣꯏꯗ ꯄꯨꯂꯞ ꯄꯨꯂꯞ ꯊꯥꯡꯉꯒ ꯉꯥꯒꯖꯦ ꯌꯥꯝ ꯐꯔ ꯐꯔ ꯑꯗꯨꯃꯥꯏꯅ ꯆꯠꯅꯈꯤꯕ ꯑꯃꯈꯛ ꯌꯥꯎꯋꯦ ꯍꯥꯏꯌꯦꯕꯀꯣ ꯑꯩꯗꯤ ꯑꯃꯨꯛ ꯑꯗꯨꯒꯨꯝꯕꯗꯣ ꯊꯦꯡꯅꯍꯧꯗ꯭ꯔꯕ ꯑꯥꯗ ꯂꯩꯕꯅꯤꯅ ꯑꯗꯨꯃꯥꯏꯅ ꯇꯧꯕꯅꯤꯅ ꯑꯃꯨꯛꯀ ꯊꯦꯡꯅꯒꯤ ꯑꯩꯅ ꯗꯥꯏꯔꯦꯛ ꯊꯦꯡꯅꯒꯤꯕ ꯍꯥꯏ ꯇꯥꯔꯒꯗꯤ ꯉꯁꯥꯏꯒꯤ ꯑꯩꯅ ꯍꯣꯁꯇꯦꯜ ꯂꯩꯕ ꯃꯇꯝꯗ ꯑꯩꯅ ꯊꯦꯡꯅꯒꯤꯕꯗꯣ ꯑꯗꯨꯅ ꯑꯍꯥꯟꯕꯅꯦ ꯑꯗꯣ ꯅꯪꯒꯤꯗꯤ ꯀꯃꯥꯏꯅ ꯇꯧꯒꯦ ꯊꯦꯡꯅꯒꯤꯕ ꯀꯃ ꯀꯝꯃꯥꯏꯅ ꯇꯧꯒꯦ
ꯑꯥꯑ ꯑꯩꯒꯤ ꯑꯣꯏꯅ ꯅꯪꯅ ꯍꯥꯏꯔꯤꯕ ꯁꯣꯛꯇꯣ ꯆꯨꯝꯗꯧ ꯃꯥꯥꯟꯅꯩꯪ ꯏꯪ ꯑꯥ ꯑꯅꯤ ꯏꯪ ꯂꯤꯁꯤꯡ ꯑꯅꯤꯒꯅꯦ ꯇꯔꯨꯛ ꯇꯔꯦꯠ ꯂꯤꯁꯤ ꯆꯠꯆꯠ ꯇꯔꯥ ꯇꯔꯨꯛ ꯇꯔꯥꯇꯔꯦꯠ ꯇꯔꯥꯅꯤꯄꯥꯟ ꯁ꯭ꯋꯥꯏ ꯃꯅꯨꯡꯗꯗꯤ ꯑꯣꯏꯔꯝꯗꯧ ꯃꯥꯜꯂꯦꯕꯀꯣ ꯑꯩꯁꯨ ꯑꯃꯨꯛꯇꯤ ꯊꯦꯡꯅꯒꯤꯕ ꯑꯗꯨꯗꯣ ꯑꯗꯥꯏꯗ ꯑꯣꯏꯗꯣꯏꯅꯦꯕꯀꯣ ꯑꯩꯗꯤ ꯑꯗꯨꯅ ꯑꯍꯥꯟꯕ ꯑꯣꯏꯗꯣꯏꯅꯦ ꯄꯨꯟꯁꯤꯒꯤ ꯏꯁꯤꯡ ꯆꯥꯎꯕꯖꯦ ꯃꯤꯒꯤ ꯂꯝ ꯑꯇꯣꯞꯄꯗ ꯏꯁꯤꯡ ꯆꯥꯎꯕ ꯈꯣꯠꯄꯕꯨꯗꯤ ꯑꯗꯨꯝ ꯊꯦꯡꯅꯔꯦ ꯑꯗꯨꯒ ꯌꯨꯝꯗ ꯂꯩꯅ ꯂꯩꯅ ꯏꯁꯤꯡ ꯆꯥꯎꯒꯤꯕꯁꯦ ꯑꯗꯨꯅ ꯑꯍꯥꯟꯕ ꯑꯣꯏꯌꯦꯕꯀꯣ ꯑꯩꯈꯣꯏꯒꯤ ꯏꯁꯤꯡꯖꯦ ꯎꯪ ꯆꯥꯎꯗ꯭ꯔꯤꯉꯩꯗ ꯑꯩꯈꯣꯏꯖꯦ ꯑꯗꯨ ꯑꯍꯥꯟꯕ ꯏꯁꯤꯡ ꯀꯥꯏꯕꯖꯤꯀꯣ ꯑꯥ ꯀꯩꯅꯣꯔꯣꯝꯗ ꯑꯩꯈꯣꯏꯒꯤ ꯁꯤꯒꯤ ꯂꯝꯖꯤꯒ ꯊꯪꯅꯕ ꯂꯝꯗꯨꯒꯒꯤ ꯆꯠꯄꯒꯤ ꯂꯝꯕꯤ ꯁꯥꯡꯅ ꯑꯃ ꯂꯩꯌꯦꯕꯀꯣ ꯄꯦꯇ꯭ꯔꯣꯜ ꯄꯝꯒ ꯅꯧꯅ ꯂꯩꯒꯤꯕꯗꯣ ꯍꯟꯗꯛ ꯑꯗꯨ ꯑꯗꯨꯋꯥꯏꯗ ꯍꯥꯟꯅ ꯀꯥꯏꯌꯦꯕ ꯏꯁꯤꯡꯖꯦꯀꯣ ꯑꯗꯣꯝ ꯁꯥꯏꯠꯇꯒꯤ ꯁꯨꯝ ꯀꯥꯏꯔꯒ ꯗꯤ ꯁꯤ ꯂꯩꯕ ꯑꯗꯣꯝ ꯁꯥꯏꯗꯇꯣ ꯑꯗꯨꯏꯗꯣ ꯑꯗꯣꯝꯗ ꯑꯣꯏꯅ ꯑꯃꯨꯛ ꯐꯥꯎꯗꯣꯛꯂꯛꯄ ꯏꯁꯤꯡꯖꯦ ꯑꯗꯣꯝ ꯁꯥꯏꯠꯇꯒꯤ ꯀꯥꯏꯔꯛꯄꯁꯤꯅ ꯑꯗꯨꯃꯥꯏꯅ ꯇꯧꯋꯦꯕꯀꯣ ꯑꯗꯨꯗ ꯑꯩꯈꯣꯏꯁꯦ ꯌꯦꯡꯕꯒ ꯆꯠꯂꯦ ꯍꯥꯏꯕꯗꯤ ꯑꯥꯁ ꯏꯁꯤꯡ ꯀꯥꯏꯔꯦꯒ ꯍꯥꯏꯔꯒ ꯃꯌꯥꯝꯖꯦ ꯀꯨꯏꯔꯦ ꯍꯥꯏꯌꯦꯕ ꯑꯩꯈꯣꯏ ꯏꯁꯤꯡꯁꯦ ꯆꯥꯎꯗꯕ ꯑꯗꯨꯃꯥꯏꯅ ꯆꯥꯎꯅꯒ ꯇꯧꯕꯖꯦ ꯑꯗꯨꯒꯤ ꯃꯤꯖꯦ ꯃꯌꯥꯝ ꯌꯦꯡꯅꯕ ꯂꯥꯛꯑꯦ ꯑꯗꯨꯒ ꯁꯨꯝ ꯒꯥꯔꯤꯖꯦ ꯂꯥꯎꯊꯣꯛ ꯂꯥꯟꯖꯤꯟ ꯇꯧꯕꯗ ꯈꯤꯇꯪ ꯋꯥꯕ ꯒꯥꯔꯤꯖꯨ ꯑꯗꯨꯝ ꯌꯥꯎꯕ ꯍꯧꯔꯦꯕꯀꯣ ꯑꯗꯨꯃꯥꯏꯅ ꯌꯦꯡꯉꯝꯃꯦ ꯑꯗꯨꯒ ꯑꯗꯨ ꯌꯦꯡꯉꯝꯕꯒꯤ ꯑꯗꯨꯗ ꯌꯦꯡꯉꯨꯕꯁꯤꯗ ꯑꯩꯈꯣꯏꯅꯒ ꯐꯥꯎꯔꯤꯁꯤꯀꯣ ꯍꯥꯏꯕꯗꯤ ꯑꯥꯁ ꯑꯩꯈꯣꯏꯔꯣꯝꯗ ꯆꯥꯎꯔꯛꯑꯗꯤꯒ ꯍꯥꯏꯕꯒꯤ ꯑꯃ ꯋꯥꯈꯜꯅ ꯁꯥꯒꯠ ꯄꯥ ꯍꯧꯒ꯭ꯔꯦꯕꯀꯣ ꯑꯩꯈꯣꯏꯔꯣꯝꯗꯁꯨ ꯆꯥꯎꯔꯛꯀꯗ꯭ꯔꯅ ꯆꯥꯎꯔꯛꯇꯧ ꯃꯥꯟꯗꯦꯗ ꯀꯥꯏꯅ ꯈꯟꯕꯗꯣꯀꯣ ꯑꯗꯨꯒ ꯅꯣꯡꯉꯥꯟꯕꯁꯦ ꯅꯣꯡꯉꯥꯟꯕꯁꯤꯗꯒꯤ ꯏꯁꯤꯡꯖꯦ ꯑꯥꯑ ꯑꯗꯨꯝ ꯑꯩꯈꯣꯏꯅ ꯌꯥꯍꯧꯔꯛꯄꯁꯤꯗ ꯑꯍꯟ ꯃꯌꯥꯝꯖꯦ ꯇꯧꯔꯒ ꯑꯗꯨꯝ ꯂꯩꯕꯥꯛ ꯇꯧꯔ ꯇꯧꯔꯒ ꯈꯤꯇꯪ ꯈꯤꯇꯪ ꯂꯩꯔꯥꯏꯖꯤꯗ ꯍꯥꯞꯄ ꯍꯧꯅꯔꯝꯃꯦꯕꯀꯣ ꯑꯗꯨꯝ ꯑꯩꯈꯣꯏꯅ ꯑꯩꯅ ꯃꯤꯠꯀꯞꯀ ꯊꯣꯛꯑꯒ ꯊꯣꯛꯄ ꯌꯦꯡꯕ ꯆꯠꯄꯗꯗꯤ ꯑꯗꯨꯗꯣ ꯇꯨꯔꯦꯟꯖꯦ ꯌꯦꯡꯒꯦ ꯆꯠꯄꯖꯤꯗ ꯉꯁꯥꯏꯒꯤ ꯑꯗꯨꯃꯥꯏꯅ ꯌꯥꯝ ꯆꯥꯎꯅ ꯎꯒ꯭ꯔꯦꯕꯀꯣ ꯑꯗꯨꯝ ꯇꯨꯔꯦꯟ ꯅꯛꯁꯤꯟꯗ꯭ꯔꯤꯉꯩꯗꯒꯤ ꯍꯥꯏꯇꯥꯔꯦ ꯈꯤꯇꯪ ꯋꯥꯠꯂꯤꯉꯩꯗꯒꯤ ꯎꯕ ꯑꯗꯨꯝ ꯍꯧꯒ꯭ꯔꯦꯕꯀꯣ ꯏꯁꯤꯡ ꯆꯥꯎꯕꯖꯦ ꯑꯗꯨꯗꯒꯤ ꯑꯗꯨꯝ ꯏꯀꯨꯏ ꯀꯨꯏꯍꯧꯗꯦ ꯑꯗꯨꯝ ꯅꯨꯡꯗꯥꯡ ꯋꯥꯏꯔꯝꯗꯨꯗꯗꯤ ꯑꯗꯨꯝ ꯊꯥꯖꯗꯦ ꯑꯩꯁꯨ ꯑꯗꯨꯃꯥꯏꯅ ꯇꯧꯔꯛꯀꯅꯤꯒ ꯍꯥꯏꯕꯖꯦꯀꯣ ꯑꯩꯈꯣꯏꯒꯤ ꯁꯣꯔꯣꯛ ꯑꯩꯈꯣꯏ ꯊꯣꯡꯒꯥꯟ ꯑꯁꯥꯡꯕꯗꯨꯀꯣ ꯁꯠ ꯇꯤꯡꯉꯤꯗꯣ ꯇꯨꯔꯦꯟ ꯑꯣꯏꯗꯣꯏꯅꯦꯕ ꯑꯥ ꯐꯥꯎꯗꯣꯛꯈ꯭ꯔꯒꯀꯣ ꯑꯗꯨꯒꯤꯗꯣ ꯄꯨꯎꯔꯥ ꯀꯩꯅꯣ ꯑꯣꯏꯅ ꯆꯦꯟꯕꯅꯦꯕ ꯎꯪꯎꯪ ꯈꯨꯒꯤ ꯆꯥꯡ ꯁ꯭ꯋꯥꯏꯐꯥꯎ ꯑꯣꯏꯑꯕꯀꯣ ꯏꯆꯦꯜꯖꯤ ꯌꯥꯝ ꯀꯜꯂꯦ ꯒꯦꯠ ꯄꯥꯟꯗ꯭ꯔꯤꯑꯕꯀꯣ ꯑꯗꯨꯀꯥꯟꯗ ꯑꯩꯈꯣꯏꯒꯤ ꯑꯗꯨꯅ ꯗꯥꯏꯔꯦꯛ ꯑꯗꯨꯗꯨꯅ ꯁꯣꯔꯣꯛꯇ ꯑꯃꯨꯛ ꯇꯥꯕ ꯍꯥꯏꯇꯥꯔꯦ ꯑꯗꯨꯗꯣ ꯑꯗꯨꯃꯥꯏꯅ ꯆꯦꯜꯂꯦ ꯈꯨꯛꯎ ꯌꯧꯋꯦꯕ ꯏꯁꯤꯡꯖꯦꯀꯣ ꯑꯗꯨꯅ ꯑꯥꯑ ꯑꯍꯥꯟꯕ ꯑꯣꯏꯗꯣꯏꯅꯦ ꯌꯥꯝ ꯆꯥꯎꯕꯁꯨ ꯑꯣꯏꯌꯦ ꯑꯗꯣ ꯑꯍꯟ ꯃꯈꯩꯅ ꯍꯥꯏꯕꯗ ꯍꯟꯗꯛꯀꯤꯁꯦ ꯑꯗꯨꯝ ꯆꯥꯎꯋꯦꯅ ꯍꯥꯏꯅꯩꯌꯦꯕꯀꯣ ꯃꯣꯏꯅ ꯊꯦꯡꯅꯔꯛꯄꯗꯁꯨ ꯑꯈꯣꯏꯕꯨꯗꯤ ꯑꯍꯥꯟꯕ ꯑꯣꯏꯔꯕꯝꯅꯤꯅ ꯈꯪꯗ꯭ꯔꯦꯀꯣ ꯑꯗꯨꯒ ꯑꯁꯨꯃꯥꯏꯅ ꯆꯥꯎꯕꯁꯦ ꯃꯃꯥꯡ ꯀꯨꯏꯔꯕꯒꯤ ꯃꯃꯥꯡꯗ ꯇꯧꯈ꯭ꯔꯦꯗꯤ ꯍꯥꯏ ꯑꯗꯨꯒ ꯍꯟꯗꯛꯀꯤꯁꯤꯁꯨ ꯑꯗꯨꯝ ꯆꯥꯎꯋꯤ ꯈꯣꯠꯂꯦꯅ ꯃꯣꯏꯅ ꯁꯨꯝ ꯋꯥꯔꯤ ꯇꯧꯋꯦꯕꯀꯣ ꯑꯗꯨꯗꯨꯗ ꯑꯣꯏꯌꯦ ꯑꯈꯣꯏꯁꯨꯀꯣ ꯑꯗꯨꯒꯤ ꯆꯠꯄꯁꯦ ꯌꯨꯝꯗ ꯀꯩꯅꯣ ꯇꯧꯗꯕ ꯌꯨꯝꯗ ꯍꯥꯏꯕꯗꯤ ꯑ ꯅꯨꯄꯤ ꯃꯈꯩꯗꯤ ꯊꯣꯛꯄ ꯅꯨꯡꯉꯥꯏꯔꯣꯏꯗꯕꯅ ꯏꯃꯨꯡꯃꯛꯇꯃꯛꯇꯤ ꯆꯪꯗꯦꯕꯀꯣ ꯑꯗꯣ ꯃꯃꯥꯡꯔꯣꯝꯗꯒꯤꯗꯤ ꯆꯪꯗꯦꯕ ꯑꯗꯨꯒ ꯑꯈꯣꯏꯒꯤ ꯃꯅꯤꯡ ꯃꯅꯤꯡꯂꯣꯝꯗꯒꯤ ꯑꯈꯣꯏꯒꯤ ꯇꯦꯡꯀꯤ ꯂꯩꯕ ꯑꯗꯣꯝꯗꯣ ꯑꯗꯨ ꯇꯦꯡꯀꯤꯒꯤ ꯇꯦꯡꯀꯤꯗꯒꯤ ꯇꯥꯒꯤꯅꯕ ꯏꯁꯤꯡꯗꯣ ꯍꯥꯏꯇꯥꯔꯦꯀꯣ ꯑꯗꯨ ꯃꯄꯥꯟꯂꯣꯝꯗꯒꯤ ꯑꯣꯏꯅ ꯑꯗꯨꯗꯒꯤ ꯑꯣꯏꯅ ꯆꯪꯉꯒ ꯑꯣꯏꯅ ꯑ ꯏꯁꯤꯡꯁꯦ ꯊꯟꯒꯠꯂꯛꯄ ꯍꯥꯏ ꯇꯥꯔꯦ ꯍꯥꯏꯕꯗꯤ ꯏꯃꯨꯡꯗꯒꯤ ꯊꯥꯗꯣꯛꯈꯤꯕ ꯄꯥꯏꯞꯀꯤ ꯏꯁꯤꯡꯗꯣ ꯑꯗꯨꯗꯨꯅ ꯑꯣꯏꯅ ꯆꯪꯁꯤꯜꯂꯛꯄ ꯑꯁꯣꯝꯗꯒꯤ ꯍꯥꯏꯇꯥꯔꯦꯀꯣ ꯊꯥꯗꯒꯤꯕꯅꯤꯅ ꯈꯤꯇꯪ ꯅꯦꯝꯅ ꯍꯨꯠꯂꯦꯗꯅꯀꯣ ꯄꯥꯏꯞꯇꯣ ꯑꯗꯣ ꯑꯗꯣꯝꯗꯒꯤ ꯑꯣꯏꯅ ꯆꯪꯁꯤꯜꯂꯛꯑꯒ ꯑ ꯆꯥꯛꯁꯪꯁꯤꯗꯤ ꯈꯤꯇꯪ ꯈꯤꯇꯪ ꯆꯥꯎꯔꯛꯀꯦ ꯇꯧꯕꯒꯤ ꯏꯁꯤꯡ ꯍꯣꯟꯗꯣꯛꯅꯩꯌꯦꯕꯀꯣ ꯍꯥꯏꯕꯗꯤ ꯈꯤꯇꯪ ꯈꯤꯇꯪ ꯍꯣꯟꯗꯣꯛꯄꯗꯣ ꯌꯥꯝ ꯊꯨꯅ ꯆꯥꯎꯈꯠꯄꯗꯤ ꯅꯠꯇꯦ ꯄꯥꯏꯞ ꯃꯆꯥꯗꯒꯤ ꯆꯪꯉꯛꯄꯅꯤꯅꯀꯣ ꯑꯗꯨꯝ ꯇꯝ ꯇꯝ ꯇꯝ ꯆꯪꯉꯛꯑꯒ ꯑꯗꯨꯃꯥꯏꯟ ꯇꯧꯔꯒ ꯇꯧꯕꯗꯩ ꯌꯨꯝꯌꯥꯏꯁꯤꯁꯨ ꯀꯩꯅꯣ ꯈꯤꯇꯪ ꯀꯨ ꯑ ꯍꯥꯏꯕꯗꯤ ꯑꯔꯨꯝꯕ ꯀꯥꯡꯗꯣꯟꯒꯨꯝꯕ ꯃꯈꯣꯡꯖꯦ ꯈꯤꯇꯪ ꯈꯤꯇꯪ ꯆꯣꯠꯂꯒ ꯄꯨꯊꯒꯦ ꯄꯨꯊꯒꯦ ꯇꯧꯕꯗꯣ ꯇꯧꯔꯛꯑꯦꯕꯀꯣ ꯏꯁꯤꯡ ꯑꯣꯏꯅꯗꯤ ꯆꯪꯕ ꯅꯠꯇꯕ ꯉꯁꯥꯏꯒꯤ ꯃꯈꯥꯗꯣ ꯁꯨꯝ ꯆꯣꯠꯁꯤꯜꯂꯛꯄꯒꯤ ꯍꯥꯏꯇꯥꯔꯦ ꯑꯗꯨ ꯑꯗꯨꯃꯥꯏꯅ ꯇꯧꯔꯒ ꯇꯧꯕꯗꯒꯤ ꯑꯩꯈꯣꯏꯁꯦ ꯑꯗꯨꯝ ꯑ ꯑꯗꯨꯝ ꯕꯖꯥꯔꯗ ꯑꯈꯣꯏ ꯀꯀꯥ ꯍꯣꯏ ꯇꯧꯔꯒ ꯅꯨꯄꯥ ꯈꯔ ꯆꯠꯂꯦ ꯑꯗꯨꯒ ꯍꯥ ꯃꯩꯁꯨ ꯂꯥꯛꯇ꯭ꯔꯦꯕꯀꯣ ꯑꯗꯨꯝ ꯑꯗꯨꯅ ꯍꯋꯥꯏꯒꯨꯝꯕ ꯑꯗꯒꯤ ꯕꯤꯁꯀꯤꯠꯀꯨꯝꯕꯒ ꯈꯔ ꯂꯩꯔꯦ ꯅꯤꯡꯖꯤꯡꯉꯤ ꯍꯧꯖꯤꯛꯐꯥꯎ ꯃ ꯌꯥꯝ ꯅꯨꯡꯁꯤꯌꯦ ꯑꯗꯨꯃꯥꯏꯟ ꯇꯧꯔꯒ ꯃꯇꯦꯛ ꯃꯇꯦꯛ ꯇꯧꯔꯦ ꯑꯗꯨꯒ ꯑꯈꯣꯏ ꯑꯉꯥꯡ ꯃꯈꯩ ꯅꯨꯄꯤ ꯑꯉꯥꯡ ꯃꯈꯩꯁꯤꯅ ꯑꯈꯣꯏꯒꯤ ꯉꯁꯥꯏꯒꯤ ꯅꯤꯅꯦꯗꯣ ꯑꯈꯣꯏ ꯅꯤꯅꯦ ꯍꯣꯏꯔꯣꯝꯗꯤ ꯑꯃꯨꯛ ꯈꯤꯇꯪ ꯇꯣꯡꯕ꯭ꯔꯥ ꯈꯪꯗꯦ ꯃꯣꯏꯔꯣꯝꯗꯤ ꯏꯁꯤꯡꯁꯦ ꯆꯪꯗꯦ ꯍꯥꯏꯕꯗꯒꯤ ꯃꯣꯏꯔꯣꯝꯗ ꯊꯤꯜꯂꯦꯕꯀꯣ ꯑꯗꯨꯒ ꯃꯣꯏꯅ ꯅꯨꯄꯤ ꯃꯈꯩꯅ ꯃꯣꯏꯔꯣꯝꯗ ꯂꯩꯍꯜꯂꯦ ꯑꯗꯨꯒ ꯅꯨ ꯄꯥ ꯃꯈꯩꯅ ꯑꯗꯨꯝ ꯌꯨꯝ ꯌꯨꯝꯗ ꯑꯃꯨꯛ ꯂꯩꯔꯒ ꯏꯁꯤꯡꯁꯦ ꯍꯥꯏꯕꯗꯤ ꯕꯥꯔꯀꯦ ꯕꯥꯔꯀꯦ ꯉꯍꯥꯛ ꯉꯍꯥꯛ ꯍꯣꯟꯗꯣꯛꯄ ꯈꯣꯠꯄ ꯑꯗꯨꯃꯥꯏꯟ ꯇꯧꯔꯒ ꯇꯧꯔꯛꯈꯤ ꯑꯗꯨꯅ ꯑꯍꯥꯟꯕ ꯑꯣꯏꯌꯦ ꯌꯥꯝ ꯅꯨꯡꯉꯥꯏꯕ ꯑꯝꯁꯨ ꯐꯥꯎꯋꯦ ꯑꯗꯒꯤ ꯍꯥꯏꯗꯤ ꯄꯥꯛ ꯄꯥꯛ ꯊꯦꯡꯅꯕꯁꯨ ꯑꯣꯏꯔꯣꯏꯗꯕ ꯄꯣꯠꯅꯤꯅꯀꯣ ꯑꯗꯨꯒ ꯑꯥ ꯂꯣꯏꯒ꯭ꯔ ꯃꯇꯨꯡꯗꯗꯤ ꯌꯥꯝ ꯋꯥꯏꯌꯦ ꯍꯥꯏꯕꯗꯤ ꯂꯩꯉꯣꯏꯒꯨꯝꯕ ꯉꯥꯛꯇ ꯉꯥꯏꯔꯒ ꯇꯨꯜꯁꯤꯕꯣꯡꯕꯧ ꯃꯣꯏ ꯀꯗꯥꯏꯅꯣ ꯈꯪꯗꯕꯗꯣ ꯑꯗꯨꯃꯥꯏꯅ ꯇꯧꯔꯒ ꯇꯧꯕ ꯂꯩꯉꯣꯏꯅ ꯂꯩꯉꯣꯏꯅ ꯄꯨꯡꯂꯣꯏ ꯂꯣꯏꯕꯗꯣ ꯑꯃꯨꯛ ꯀꯩꯝꯇ ꯆꯠꯄ ꯌꯥꯗꯕꯗꯤ ꯏꯁꯤꯡꯁꯦ ꯆꯥꯎꯕ ꯍꯟꯗꯒ꯭ꯔꯀꯥꯟꯗ ꯑꯗꯨꯃꯥꯏꯅ ꯇꯧꯕꯒꯤ ꯌꯥꯝ ꯅꯨꯡꯉꯥꯏꯒꯤꯗꯦꯀꯣ ꯑꯗꯨꯝꯕ ꯑꯝꯁꯨ ꯑꯗꯨꯝ ꯊꯦꯡꯅꯒꯤ ꯍꯥꯏꯇꯥꯔꯦ
ꯍꯣꯏ ꯑꯗꯨꯅꯦ ꯑꯗꯨꯝ ꯃꯇꯝ ꯃꯇꯝꯒꯤ ꯑꯗꯨꯝ ꯊꯦꯡꯅꯕ ꯗꯣ ꯑꯣꯏꯕꯅꯦꯕꯀꯣ ꯍꯣꯏ ꯍꯣꯏ ꯐꯔꯦ ꯐꯔꯦ ꯑꯗꯨꯗꯤ ꯊꯝꯒꯤꯒꯦꯀꯣ
ꯍꯣ ꯍꯣ ꯐꯔꯦ ꯐꯔꯦ